ꯍꯂꯣ ꯇꯥꯢ ꯇꯥꯢ ꯑꯩ ꯀꯩꯅꯣꯝꯃ ꯍꯪꯒꯦ ꯇꯧꯕꯅꯤꯅꯦ
ꯍꯪꯉꯣ ꯍꯪꯉꯣ
ꯅꯣꯏ ꯑꯗꯣꯝꯗ ꯉꯁꯤ ꯃꯤ ꯂꯨꯍꯣꯡꯕ ꯌꯥꯎꯕ꯭ꯔꯣ
ꯎꯝ ꯂꯨꯍꯣꯡꯉꯦ ꯑꯉꯥꯡ ꯑꯃ ꯍꯣꯡꯉꯦ ꯍꯥꯏꯕ꯭ꯔꯥ ꯀꯩꯅꯣꯃ ꯍꯥꯏꯕꯅꯤꯅꯦ
ꯑꯣ ꯑꯗꯨꯗꯣ ꯀꯩ ꯀꯋꯥꯏꯗꯩꯅꯣ ꯀꯃꯥꯏꯅ ꯇꯧꯕꯅꯣ ꯃꯃꯤꯡ ꯈꯪꯕ꯭ꯔꯥꯅ ꯍꯪꯒꯦ ꯇꯪꯅꯤꯅꯦ
ꯑꯁ ꯃꯃꯤꯡꯒꯗꯤ ꯈꯪꯗꯦꯗ ꯑꯉꯥꯡꯅꯦ ꯍꯥꯏꯕꯅꯦꯕ ꯑꯩꯈꯣꯏ ꯑꯩꯈꯣꯏꯗꯩꯗꯤ ꯍꯦꯟꯅ ꯑꯉꯥꯡ ꯑꯣꯏꯔ ꯃꯥꯜꯂꯦ
ꯎꯝ
ꯑꯗꯣ ꯅꯛꯅ ꯌꯥꯝ ꯂꯥꯞꯄ ꯅꯠꯇꯦ ꯑꯗꯨ ꯑꯣꯏꯔꯁꯨ ꯑꯉꯥꯡ ꯑꯣꯏꯗꯤ ꯑꯩꯈꯣꯏꯅ ꯃꯤꯗꯣ ꯃꯁꯛ ꯈꯪꯗ꯭ꯔꯦ ꯅꯨꯄꯥꯅꯤ ꯄꯥ
ꯅꯨꯄꯥꯅꯦꯕ
ꯎꯝ ꯅꯨꯄꯥꯅꯦ ꯍꯥꯏꯌꯦ
ꯑꯗꯨ ꯍꯪꯒꯦ ꯇꯧꯅꯤꯗ ꯍꯥꯏꯗꯤ ꯏꯃꯥꯟꯅꯕ ꯑꯃꯅ ꯍꯥꯏꯔꯛꯄ ꯅꯣꯏꯔꯣꯝꯗꯩ ꯃꯤꯅꯤ ꯈꯣꯠꯄꯅꯦꯅ ꯑꯗꯨꯗ ꯑꯩꯈꯣꯏꯅ ꯈꯪꯕ ꯃꯤ ꯑꯣꯏꯕ꯭ꯔꯥ ꯑꯣꯏꯗꯕ꯭ꯔꯥ ꯍꯥꯏꯗꯤ ꯑꯣꯏꯔꯝꯃꯒꯗꯤ ꯕꯥꯔꯇꯣꯟ ꯇꯧꯔꯛꯇꯕ ꯈꯣꯠꯇꯕ ꯁꯨꯝ ꯂꯩꯥꯏꯌꯦꯅꯥ ꯏꯃꯥꯟꯅꯕ ꯁꯨꯝ ꯑꯃ ꯑꯅꯤ ꯂꯩꯈꯤꯕꯅꯦꯕ ꯐꯣꯟ ꯁꯤꯟꯒꯤꯕꯗꯒꯤ ꯅꯝꯕꯔꯒ ꯑꯃꯨꯛ ꯂꯩꯅꯈꯤꯗ꯭ꯔꯦꯕꯀꯣ
ꯈꯪꯗꯦ ꯃꯁꯛꯀ ꯈꯪꯗꯦꯗ ꯎꯝ ꯑꯉꯥꯡꯅꯦꯒꯗꯤ ꯍꯥꯏ ꯑꯗꯣ ꯀꯌꯥꯝ ꯑꯉꯥꯡꯅꯣ ꯀꯌꯥꯝ ꯑꯍꯟꯅꯣꯒꯗꯤ ꯈꯪꯖꯗ꯭ꯔꯦ
ꯑꯣ
ꯑꯗꯣ ꯀꯩꯅꯣ ꯇꯧꯋꯦ ꯎꯝ ꯃꯣꯏꯁꯦ ꯑꯃ ꯏꯂꯚꯦꯟ ꯇꯨꯋꯦꯜꯞ ꯀꯥꯔ ꯀꯥꯇꯤ ꯑꯃ ꯂꯩꯇ꯭ꯔꯥ
ꯍꯥꯥ
ꯇꯥꯗ꯭ꯔꯣ ꯏꯂꯚꯦꯟ ꯇꯨꯋꯦꯜꯞ ꯀꯥꯔꯒꯅꯦ ꯑꯃ ꯂꯨꯍ‍ꯣꯡꯕ ꯍꯥꯏꯕꯥ ꯂꯩꯇ꯭ꯔꯥ
ꯎꯝ
ꯇꯅꯣ ꯍꯣꯡꯕꯗꯣ
ꯎꯝ
ꯎꯝ ꯑꯗꯨ ꯇꯧꯕꯩꯅꯤ
ꯃꯁꯛ ꯈꯪꯗꯦꯕ ꯑꯩꯈꯣꯏꯁꯨ ꯑꯩꯈꯣꯏꯒꯤ ꯃꯊꯛꯈꯩ ꯈꯔ ꯈꯪꯉꯦ ꯑꯩꯈꯣꯏ ꯃꯊꯛꯇꯤ ꯈꯔ ꯈꯪꯉꯦꯀꯣ ꯑꯗꯨꯝ ꯌꯥꯝ ꯑꯍꯟ ꯑꯣꯏꯒꯔꯗꯤ ꯈꯪꯗ꯭ꯔꯦ ꯀꯕꯥꯛ ꯁꯥꯕꯛ ꯑꯍꯟ ꯈꯡꯉꯦ ꯑꯗꯨꯒ ꯃꯈꯥꯁꯨ ꯐꯪꯉꯦ ꯑꯗꯨꯒ ꯃꯣꯏ ꯃꯈꯥꯗꯤ ꯑꯩꯈꯣꯏꯒꯤ ꯃꯈꯥꯗ ꯂꯣꯏ ꯇꯥꯕ ꯐꯪꯉꯦ ꯌꯥꯝ ꯇꯥꯒ꯭ꯔꯗꯤ ꯑꯩꯁꯨ ꯈꯪꯉꯛꯇ꯭ꯔꯦꯕ ꯑꯩꯈꯣꯏꯅ ꯆꯍꯤ ꯃꯉꯥ ꯇꯔꯨꯛ ꯍꯜꯂꯛꯄꯩ ꯃꯑꯣꯡ ꯂꯥꯛꯄꯗꯨꯗꯤ ꯈꯪꯗ꯭ꯔꯦꯕ ꯑꯩꯗꯣ ꯌꯥꯝ ꯑꯉꯥꯡ ꯑꯣꯏꯅꯁꯨ ꯍꯣꯡꯉ-ꯍꯣꯡꯉ ꯍꯣꯡꯕ ꯍꯥꯏꯕ ꯅꯠꯇ꯭ꯔꯅꯦ ꯑꯗꯨꯅ ꯃꯁꯛꯇꯣ ꯈꯪꯗ꯭ꯔꯦ ꯃꯣꯏ ꯑꯩꯈꯣꯏ ꯃꯥꯍꯣꯏꯅ ꯉꯁꯥꯏ ꯃꯄꯥ ꯃꯃꯤꯡ ꯀꯩ-ꯀꯩ ꯇꯥꯛꯑꯦꯕꯀꯣ ꯑꯗꯩ ꯂꯨꯍꯣꯡꯕꯗꯨꯁꯨ ꯍꯥꯏꯗꯤ ꯑꯩꯈꯣꯏ ꯀꯥꯀꯥ ꯍꯣꯢ ꯑꯩꯈꯣꯢ ꯕꯥꯔꯇꯣꯟ ꯇꯧꯔꯛꯢ ꯑꯩꯈꯣꯏ ꯃꯥ ꯍꯣꯢ ꯁꯪꯗꯦ ꯆꯠꯇꯦ ꯍꯌꯦꯡ ꯄꯣꯠꯌꯦꯡ ꯄꯤꯌꯨꯅꯤ ꯍꯥꯏꯌꯦꯕ
ꯑꯣ
ꯑꯗꯨ ꯑꯩꯈꯣꯏ ꯀꯥꯀꯥꯕꯨꯗꯤ ꯆꯠꯂꯦ ꯃꯣꯏꯗꯣ ꯃꯤꯒꯤꯗꯤ ꯃꯁꯛ ꯈꯪꯗꯦ ꯅꯨꯄꯤ ꯀꯩ ꯂꯝꯗꯩꯅꯤ ꯍꯥꯏꯅꯣ ꯈꯪꯕ
ꯅꯨꯄꯤꯔꯣꯁꯤ ꯈꯨꯨꯟ ꯊꯪꯅꯕ ꯗꯩꯔ ꯀꯩꯅ‍ꯣꯃ ꯑꯣꯏꯕꯅꯦ
ꯑꯣ
ꯎꯝ
ꯑꯗꯨ ꯑꯣꯏꯔꯗꯤ ꯑꯩꯈꯣꯏꯅ ꯈꯪꯗꯕꯩꯅꯤ ꯌꯥꯝꯅ ꯀꯩꯅꯣ ꯎꯝ ꯎꯝ ꯑꯉꯥꯡꯗꯣ ꯎꯔꯗꯤ ꯑꯣ ꯀꯥꯏ ꯍꯥꯏꯕꯁꯨ ꯌꯥꯏ ꯑꯗꯨꯑꯣꯏꯔꯁꯨ ꯀꯅꯥꯅꯣ ꯁꯨꯈꯪ ꯈꯪꯗꯔꯦ
ꯎꯝ
ꯈꯣꯏ ꯃꯥꯗꯣ ꯍꯣꯔꯦꯟ ꯍꯌꯦꯡ ꯆꯠꯅꯤ ꯍꯥꯏꯕ꯭ꯔꯥ ꯅꯠꯇ꯭ꯔꯒ ꯑ ꯍꯣꯔꯦꯟ ꯆꯥꯛꯆꯥ ꯇꯣꯛꯑꯒꯥ ꯆꯠꯅꯤ ꯍꯥꯏꯕ꯭ꯔꯥ ꯀꯩꯅꯣ ꯌꯥꯝ ꯍꯥꯏꯈꯤꯅꯤ ꯅꯣꯏꯁꯨ ꯕꯇꯣꯟ ꯇꯧꯔꯛꯄꯔꯣ
ꯇꯧꯔꯛꯇꯤꯌꯦ ꯑꯗꯨ ꯇꯧꯔꯛꯇꯕꯒꯤ ꯃꯤꯗꯣ ꯈꯪꯗꯕꯅꯤꯅꯦ ꯍꯉꯛꯏꯅ‍ꯦ ꯀꯃꯥꯏ ꯇꯧꯕꯅ‍ꯣ
ꯅꯣꯏꯒꯤ ꯃꯈꯥꯗꯤ ꯑꯩꯈꯣꯏ ꯃꯈꯥꯗꯤ ꯑꯣꯏꯔꯕꯅꯤꯅ ꯏꯃꯥꯟꯅꯕꯗꯤ ꯅꯠꯇ꯭ꯔꯦ ꯑꯉꯥꯡ ꯑꯣꯏ ꯑꯉꯥꯡ ꯍꯥꯏꯁꯦ ꯑꯩꯈꯣꯏꯅ ꯆꯍꯤ ꯃꯉꯥ ꯑꯃꯥ ꯇꯔꯨꯛ ꯑꯃꯥ ꯍꯜꯂꯝꯃꯅꯤ
ꯑꯣ ꯑꯩꯈ‍ꯣꯏꯅ ꯈꯔ ꯍꯜꯂꯦꯕꯀꯣ
ꯎꯝ-ꯎꯝ ꯇꯜ ꯑꯣꯏꯗꯅ ꯏꯁꯇ
ꯎꯝ
ꯑꯗꯨ-ꯑꯗꯨ ꯃꯉꯥꯏꯔꯦ ꯋꯥꯔꯤꯁꯦ ꯈꯪꯗ꯭ꯔꯦ ꯑꯩ ꯀꯅꯥꯅꯣ ꯍꯥꯏꯕꯁꯨ ꯉꯥꯛ
ꯎ ꯀꯩꯁꯨ ꯂꯩꯇꯦꯗ ꯁꯨꯝ ꯑꯩꯅꯥ ꯀꯩꯅꯣ ꯑꯥꯟꯇꯪ ꯍꯪꯒꯦ ꯍꯥꯏꯗꯤ ꯃꯤꯅ ꯐꯪꯕ ꯃꯤ ꯑꯣꯏꯔꯒꯇꯤꯅ ꯍꯪꯉꯛꯄꯅꯦ ꯅꯣꯏ ꯀꯩ ꯃꯊꯦꯜ ꯇꯧꯔꯒꯦ
ꯑꯩꯔꯣ ꯀꯩꯅꯣ ꯇꯧꯁꯤꯔꯥ ꯑꯥ ꯀꯔꯤꯕ ꯗꯁꯀꯨꯁ ꯊꯣꯡꯁꯤꯔ ꯇꯧꯔꯤꯌꯦ ꯅꯍꯥꯟꯅꯦ ꯑꯩꯈꯣꯏ ꯂꯥꯏ ꯈꯣꯏꯔꯝꯃꯦꯕꯀꯣ ꯑꯗꯨꯒꯤꯅꯦ ꯑꯊꯦꯟ ꯄꯣꯠ ꯍꯥꯏꯗꯣꯏꯔꯥ ꯀꯩ ꯍꯥꯏ ꯂꯥꯏꯗ ꯀꯠꯄꯗꯣ ꯏꯟꯖꯥꯡ ꯅꯥꯄꯤ ꯃꯌꯥꯝ ꯂꯩꯔꯤꯌꯦ ꯊꯣꯡꯗꯣ ꯇꯕꯤꯗ ꯃꯌꯥꯝ ꯂꯩꯕ ꯑꯗꯨꯅ ꯄꯥꯝꯃꯨꯏꯌ‍ꯦꯅꯅ‌ꯦ ꯎꯝ ꯑꯩꯈꯣꯏꯗꯤ ꯆꯥꯕꯤꯅꯕ ꯃꯤꯁꯨ
ꯍꯜꯂ
ꯊꯥꯎ ꯈꯤꯇꯪ ꯌꯩꯔꯒꯅꯦ ꯁꯥꯛ ꯑꯣꯏ ꯀꯩ ꯑꯣꯏ ꯃꯍꯤ ꯌꯥꯝ ꯀꯟꯅ ꯍꯥꯞꯇꯕꯤꯗ ꯑꯃ ꯂꯩꯇ꯭ꯔꯥ
ꯎꯝ
ꯎꯝ ꯑꯗꯨꯃꯥꯏꯅ ꯊꯣꯡꯒꯦ ꯇꯧꯅꯤ ꯑꯩꯈꯣꯏꯗꯤ ꯃꯤꯁꯨ ꯌꯥꯝꯗꯦꯗꯅ
ꯎꯝ
ꯑꯗꯨꯅ ꯌꯥꯝ ꯊꯣꯡꯉꯣꯏꯗꯧꯅꯤꯅ ꯏꯟꯖꯥꯡꯗꯣ ꯄꯠꯁꯤꯜꯂꯛꯇꯣꯔꯦꯕ ꯑꯗꯩ ꯂꯥꯏꯗ ꯀꯠꯄꯅꯤꯅꯥ ꯑꯩꯈꯣꯏꯗꯣꯂꯥꯅ ꯑꯗꯨꯝ ꯍꯥꯞꯄ ꯊꯝꯃꯦ ꯐꯔꯤꯖꯇ ꯀꯩꯗ ꯍꯥꯞꯆꯤꯟꯗꯣꯏꯅ
ꯑ
ꯑꯗꯨ ꯑꯗꯨꯒꯤ ꯀ ꯇꯧꯗ꯭ꯔꯦ ꯊꯣꯡꯒꯦꯅ ꯏꯟꯁꯥꯡ ꯁꯦꯝꯃꯝꯕꯅꯦ
ꯀꯥꯕ ꯆꯅꯤ
ꯆꯥꯔꯖ ꯂꯥꯛꯗꯅ ꯑꯩꯈꯣꯏꯗ
ꯂꯥꯛ ꯃꯁꯤꯗꯤ ꯌꯥꯔꯣꯏ ꯅꯣꯡꯃ ꯂꯥꯛꯀꯦ ꯍꯖꯥꯡ ꯈꯔ ꯍꯥꯎꯕ ꯍꯥꯡꯉ ꯊꯣꯡꯉꯦ
ꯀꯩ ꯂꯩꯒꯦ ꯉꯁꯤꯗꯤ ꯌꯥꯔꯣꯏ ꯍꯥꯏꯔꯤꯁꯤꯕ‍ꯣ
ꯎ ꯐꯁꯝꯒ ꯂꯩꯁꯝ ꯍꯥꯏꯗꯤ ꯊꯑꯣꯏꯅ ꯑꯗꯨꯃꯥꯏꯅ ꯇꯧꯔ ꯂꯥꯛꯄꯗꯣ ꯍꯥꯟꯅ ꯍꯥꯏꯅꯔꯒ ꯂꯥꯛꯄ ꯑꯣ ꯐꯥꯏꯂ
ꯍꯣꯏ-ꯍꯣꯏ ꯏꯟꯖꯥꯡ-ꯏꯟꯖꯥꯡꯗꯣ ꯌꯥꯝꯅ ꯍꯥꯎ-ꯍꯥꯎꯕ ꯍꯥꯏꯗꯤ ꯁꯨꯝ ꯅꯣꯔꯃꯜ ꯑꯣꯢꯅ ꯆꯥꯕꯗ ꯌꯥꯒꯗꯕ ꯃꯤ ꯆꯥꯛ ꯆꯥꯕ ꯂꯥꯛꯅꯕ ꯀꯥꯏꯅꯀꯣ ꯍꯦꯟꯖꯥꯡ ꯑꯍꯥꯎꯕ ꯍꯧꯔꯀꯥꯟꯗ ꯆ
ꯎꯝ
ꯎ ꯅꯣꯏꯗꯤ ꯅꯪ ꯀꯩꯗꯧꯔꯝꯃꯤꯅꯣ
ꯑꯩꯅ ꯁꯨꯝ ꯂꯩꯔꯝꯃꯤꯅꯦ ꯄꯥꯎꯁꯦ ꯑꯝꯇ ꯍꯪꯒꯦ ꯌꯥꯝ ꯅꯨꯡꯉꯥꯏꯇꯦꯗ ꯃꯁꯛ ꯈꯪꯕ ꯑꯣꯏꯔꯝꯃꯗꯤꯅ
ꯎꯝ
ꯍꯅꯦ
ꯈꯪꯗ꯭ꯔꯦ ꯃꯁꯛ ꯈꯪꯗ꯭ꯔꯦ ꯃꯁꯛꯇꯣ ꯀꯃꯥꯏꯅ ꯕꯥꯇꯣꯟꯁꯨ ꯌꯦꯡꯁꯦ ꯂꯥꯛ ꯂꯥꯛꯏꯅꯦꯕ ꯀꯣ ꯑꯗꯣ ꯑꯩꯅ ꯌꯦꯡꯁꯤꯟꯗ꯭ꯔꯦ ꯑꯉꯥꯡ ꯀꯩꯀꯩ ꯑꯣꯏꯕꯅ ꯕꯥꯇꯣꯟꯉꯩ ꯄꯥꯡ ꯌꯦꯡꯗꯦꯗ ꯍꯧꯖꯤꯛꯀꯥꯟꯗ ꯊꯕꯛꯇ ꯆꯤꯟꯕꯁꯤꯗꯀꯣ
ꯎꯝ
ꯎꯝ ꯉꯁꯤꯗꯤ ꯋꯥꯔꯜ ꯀꯞ ꯂꯩꯕ꯭ꯔꯣ
ꯑꯁꯤ ꯋꯥꯡꯈꯐꯝ ꯂꯩꯕꯅꯦ ꯂꯝꯗꯣ ꯐꯥꯎꯕ ꯐꯥꯎꯔꯦꯅꯦ ꯈꯩꯁꯦꯜ ꯂꯝꯅ ꯍꯣꯔꯦꯟꯗꯤ ꯌꯦꯡꯁꯦ ꯍꯥꯏꯅꯕꯅꯦ
ꯄꯨꯡ ꯀꯥꯏꯒ ꯂꯩꯉꯣ
ꯄꯨꯡꯗꯣ ꯊꯦꯡꯕꯅꯦ ꯑꯗꯨꯝ ꯄꯨꯡ ꯥꯔꯣ ꯑꯗꯨ ꯁꯋꯥꯏꯔ ꯑꯣꯏꯕ ꯇꯧꯁꯦ
ꯑꯩꯒꯤꯅꯦ ꯀꯩꯅꯣꯒꯤꯅꯦ ꯅꯍꯥꯅꯦ ꯑꯔ ꯑꯗꯨꯅꯒ ꯀꯩꯅꯣꯒ ꯁꯥꯟꯅꯕꯗꯣ ꯌꯦꯡꯉꯦ ꯁ꯭ꯋꯤꯖꯔꯂꯦꯟꯒ ꯅꯍꯥꯟ ꯁꯅꯕꯗꯣ
ꯎꯝ
ꯀꯌꯥꯝ ꯅꯨꯡꯉꯥꯏ ꯈꯪꯕ꯭ꯔꯥ ꯀꯩꯅꯣ ꯇꯧꯋ ꯑꯃ ꯃꯣꯏꯗ ꯕꯣꯜꯗꯣ ꯌꯥꯝꯅ ꯂꯨꯅ ꯁꯥꯟꯅꯔꯒ ꯆꯥꯟꯅꯕ ꯄꯥ ꯉꯝꯅꯗꯦꯗꯅ ꯑꯗꯨꯇꯅꯤꯀꯣ ꯑꯗꯨꯁꯨꯅꯦ ꯇꯥꯕ ꯌꯦꯡꯕꯅꯤꯀꯣ ꯑꯍꯤꯡꯗꯒꯗꯤ ꯌꯦꯡꯗꯦ ꯑꯗꯨꯝ ꯐꯪꯗꯦꯅ ꯑꯥ ꯂꯣꯏꯝꯛꯇ ꯌꯦꯡꯉꯦ ꯅꯨꯡꯉꯥꯏꯗꯅꯪ ꯉꯛꯑ ꯑꯗꯣ ꯑꯥꯔꯖꯦꯟꯇꯤꯅꯥꯅ ꯀꯥꯕꯗꯣ ꯍꯔꯥꯎꯋꯦ ꯑꯩꯈꯣꯏꯗꯤ ꯃꯦꯁꯤ ꯌꯥꯝ ꯄꯥꯝꯖꯩꯌꯦꯕꯣ ꯀ ꯑꯩꯁꯦ ꯐꯨꯜ ꯁꯄꯣꯔꯠꯅꯦ ꯑꯗꯨꯒ ꯑꯩꯈꯣꯏꯒꯤ ꯍꯔꯥꯎꯕꯅ ꯅꯪꯗꯤ ꯀꯅꯥꯗ ꯁꯞꯄꯣꯔꯠ ꯇꯧꯒꯦ ꯂꯝꯁꯤꯕꯣ ꯎꯝ ꯗꯤꯐꯦꯟ ꯇꯥꯔꯦ ꯑꯗꯣ ꯔꯣꯅꯥꯜꯗꯣ ꯂꯩꯍꯧꯕꯗꯨꯕꯨꯗꯤ ꯌꯥꯝ ꯅꯨꯡꯉꯥꯏꯇꯦꯕ
ꯑꯩꯗꯤ ꯍꯦ ꯈꯟꯗꯦ ꯂꯥꯟꯅ ꯂꯩꯍꯧꯕ ꯑꯩ ꯇꯧꯔꯛꯏꯅꯦ ꯈꯜꯂꯦ
ꯍꯩꯗꯤ ꯍꯩꯕꯅꯤꯍꯦ ꯃꯥ ꯑꯍꯥꯟ ꯑꯣꯏꯕꯩꯅꯤ ꯅꯪꯁꯨ ꯑꯗꯨ ꯃꯥ ꯍꯥꯏꯕꯤꯔꯅꯤ
ꯀ ꯃꯕꯨ ꯐꯠꯇꯕ ꯑꯃꯁꯨ ꯌꯥꯎꯋꯦꯕ ꯃꯤꯅ ꯆꯟꯗꯧ ꯍꯣꯣꯟꯗꯨꯅ ꯃꯥꯅ ꯍꯦꯛ ꯃꯥꯅꯦ ꯍꯥ
ꯃꯣꯄꯠꯇꯕꯒ
ꯐꯠꯇꯕꯅꯦ ꯁꯨꯝ ꯌꯦꯡꯉꯣꯕ ꯍꯣꯏ ꯍꯥꯏ ꯂꯥꯏꯀꯨꯝꯕ ꯄꯤꯔꯛꯄꯗ ꯁꯨꯝ ꯌꯦꯡꯉꯣꯕ ꯃꯥꯅ ꯁꯂꯇ ꯏꯜꯂꯤꯉ꯭ꯔꯦ ꯑꯣꯞꯁꯥꯏꯠ ꯇꯥꯏꯈꯥꯏꯔꯒ ꯂꯥꯎꯊꯣꯛꯀꯅꯦꯕ ꯍꯥꯏꯗꯣꯛꯈꯤꯅꯦꯕ ꯌꯥꯝꯅ ꯃꯑꯣꯡ ꯌꯥꯝ ꯐꯠꯇꯕ ꯎꯝ ꯍꯥꯏꯗꯤ ꯃꯥꯒꯤ ꯀꯦꯔꯤꯌꯔꯗꯣ ꯂꯣꯏꯅꯣꯔꯦ ꯀꯥꯏꯅꯒ ꯇꯧꯕꯗꯤ ꯑꯣꯏꯔꯝꯕ ꯌꯥꯏꯀꯣ ꯑꯗꯨ ꯁꯥꯏ ꯎꯔꯗꯤ ꯄꯨꯇꯣ ꯐꯠꯇꯗ ꯎꯔꯦꯅ
ꯎꯝ
ꯈꯪꯗꯤꯌꯦ ꯑꯗꯨꯗꯤ ꯑꯩꯗꯤ ꯌꯥꯝ ꯀꯥꯟꯅ ꯑꯗꯨꯝ ꯂꯣꯏꯅ ꯅꯨꯡꯁꯤꯗ ꯐꯨꯠꯕꯣꯜ ꯂꯩꯔꯒꯈꯩꯦ ꯃꯣꯏ ꯆꯪꯗꯕꯕꯨꯗꯤ ꯌꯥꯝ ꯅꯨꯡꯉꯥꯏꯇꯦ ꯃꯣꯏꯁꯨ ꯃꯥꯁꯨ ꯍꯟꯗꯛꯅꯟ ꯂꯣꯏꯈꯗꯅꯀꯣ ꯃꯥ ꯆꯍꯤ ꯌꯥꯝꯃꯕꯅ ꯑꯍꯜ ꯑꯣꯏꯔꯦꯗꯅ ꯑꯗ ꯂꯥꯁꯇꯒꯗꯤ ꯈꯤꯇꯪꯒ ꯂꯧꯍꯟꯅꯤꯡꯕꯗꯣ ꯋꯥꯈꯟꯗꯒ ꯐꯦꯎꯋꯤ ꯑ
ꯑ ꯁꯨꯝ ꯃꯥꯏ ꯃꯑꯣꯡ ꯃꯇ ꯊꯧꯗꯨꯅ ꯍꯥꯏꯕꯅꯦ ꯀ ꯍꯥꯏꯒꯤ ꯃꯥ ꯄꯥꯝꯃꯤꯕ ꯐꯦꯟ ꯃꯌꯥꯝꯁꯦ ꯁꯤꯅꯎ ꯈꯔ ꯍꯦꯜꯂꯦꯕ ꯎ ꯅꯨꯡꯁꯤ ꯊꯕꯁꯦ
ꯍꯣꯏ ꯑꯗꯨꯦꯟ ꯑꯃ ꯁꯦꯟꯅꯅꯤ ꯑꯩꯈꯣꯏꯁꯤ
ꯑꯩꯈꯣꯏꯅꯦ ꯑꯩꯈꯣꯏꯕꯥ ꯑꯗꯨꯝ ꯐꯥꯏ ꯌꯧꯈ꯭ꯔ ꯑꯃ ꯈꯪꯗ꯭ꯔꯤꯅꯦ
ꯊꯣꯡꯗ꯭ꯔꯤꯕꯣ ꯍꯥꯏꯖꯤꯕꯣ
ꯊꯣꯡꯗ꯭ꯔꯤꯌꯦ
ꯀꯩ ꯊꯣꯡ
ꯂꯩꯀꯥꯢ ꯀꯣꯢ ꯆꯠꯈꯤ ꯃꯥꯂꯦ ꯃꯁꯤꯗꯤ ꯍꯋꯥꯏ ꯑꯁꯥꯕꯤ ꯀꯥꯡꯍꯧ ꯑꯃꯒ ꯁꯧꯒ꯭ꯔꯤ ꯑꯃꯒ ꯇꯧꯅꯤ ꯍꯥꯏꯔꯝꯃꯤ
ꯃꯇꯝꯒꯤ ꯑꯦꯟꯖꯦꯡꯅꯤ ꯑꯗꯨꯗꯤ
ꯇꯝꯒꯤ ꯑꯦꯟꯖꯥꯡꯅꯤ
ꯑꯗꯨꯅꯕꯨ ꯏꯍꯥꯎ ꯍꯥꯎꯋꯤꯗ ꯃꯣꯔꯣꯛ ꯑꯃ ꯃꯦꯠꯇ꯭ꯔꯅꯤ ꯅꯠꯇ꯭ꯔ
ꯑꯩꯈꯣꯏꯗꯤ ꯂꯥꯏ ꯀꯠꯄ ꯄꯣꯠ ꯂꯩꯕꯒꯤ ꯊꯣꯡꯗꯣꯛꯄꯁꯤꯗ ꯑꯩꯈꯣꯏꯁꯨ ꯁꯧꯒ꯭ꯔꯤꯒꯨꯝꯕ ꯆꯥꯅꯩ ꯅꯨꯡꯗꯥꯡꯁꯦ ꯈꯔ ꯂꯥꯏꯠ ꯑꯣꯏꯕ ꯏꯟꯖꯥꯡ ꯆꯥꯕ ꯂꯩ ꯐꯩꯌꯦꯕ ꯆꯥꯛꯈꯥꯎꯁꯦ ꯁꯨꯗꯅ ꯂꯣꯏ ꯍꯦ ꯆꯟꯗꯣꯏꯅꯀꯣ ꯆꯥꯛꯈꯥꯎ ꯎ ꯆꯥ ꯍꯦꯟꯕꯁꯨ ꯐꯠꯇꯦ ꯑꯣꯏꯔꯁꯨ ꯂꯩꯗꯅꯕꯨ ꯈꯤꯇꯪ ꯂꯨꯝꯍꯟ ꯂꯨꯝꯕꯒꯤ ꯅꯨꯡꯉꯥꯏ ꯍꯥꯏꯗꯤ ꯃꯌꯥꯝꯅ ꯅꯨꯡꯗꯥꯡꯗ ꯏꯔꯣꯟꯕ ꯎꯠꯇ꯭ ꯀꯥꯏꯅ ꯆꯥꯅꯔꯝꯗ꯭ꯔꯤꯁꯦ ꯑꯗꯨꯝꯕ ꯑꯦꯖꯥꯡ ꯅꯦꯕ ꯑꯗꯨꯗꯨꯅꯅꯦ ꯑꯁ ꯎꯠꯇꯤ ꯌꯥꯔꯒ ꯎꯠꯇꯤ ꯊꯣꯡꯕꯕꯨ ꯆꯥꯅꯤꯡꯉꯛꯑꯦ
ꯇꯣꯔꯣꯕꯣꯇꯤ ꯌꯥꯝ ꯉꯥꯎꯑꯦꯕ ꯈꯪꯕ꯭ꯔꯥ
ꯎꯝ
ꯑꯗꯨ ꯌꯥꯝ ꯍꯥꯎꯕꯌꯤ ꯅꯪ ꯆꯥꯗ꯭ꯔꯤꯕꯣ ꯑꯝꯇ
ꯇꯣꯔꯣꯕꯣꯠꯇꯤ ꯆꯥꯔꯦ ꯏꯃꯥꯟꯅꯕꯅ ꯍꯥꯎ ꯑꯅ ꯂꯩꯕ ꯀꯥꯟꯗ ꯑꯗꯣ ꯍꯥꯎꯋꯦ ꯍꯥꯏꯁꯦ ꯇꯣꯔꯕ ꯃꯅꯝ ꯑꯝꯗꯤ ꯂꯩꯇ꯭ꯔꯥ
ꯑꯗꯨ ꯅꯣꯏ ꯊꯣꯡꯕ ꯌꯥꯝ ꯀꯟ ꯍꯩꯇꯕꯩꯩꯅꯦ
ꯈꯤꯇꯪꯗꯤ ꯂꯩꯗꯤ ꯂꯩꯌꯦꯅ ꯑ ꯑꯩ ꯌꯨꯝꯗ ꯊꯣꯡꯕꯗꯤ ꯆꯥꯗ꯭ꯣꯏꯔꯤꯕꯀꯣ ꯑ ꯑꯩꯅ ꯀꯩꯅꯣꯗ ꯑꯥꯗ ꯂꯩꯀꯥꯟꯗ ꯏꯃꯥꯟꯅꯕꯩ ꯊꯣꯡꯕꯅ ꯆꯥꯕꯅꯤꯅ
ꯇꯣꯔꯣꯕꯣꯇꯤꯁꯦ ꯌꯥꯝ ꯍꯥꯎꯕꯅꯤꯅ ꯅꯪꯅ ꯈꯜꯂꯕꯅꯦꯕ ꯃꯍꯥꯎ ꯂꯩꯔꯒꯅꯦ ꯊꯨꯝ ꯃꯥꯅ ꯊꯨꯝꯊꯛꯇꯤ ꯈꯤꯇꯪ ꯆꯠꯂꯦꯕ ꯃꯣꯏꯅ ꯇꯣꯔꯣꯕꯣꯠꯀꯤ ꯑꯊꯨꯝꯕ ꯍꯩꯅꯗ ꯎꯝ ꯎꯝ ꯑꯗꯨꯗꯣ ꯌꯥꯝ ꯍꯥꯎꯋꯦꯕ ꯑꯩꯒꯤ ꯑꯣꯏꯅ ꯃꯤ ꯍꯥꯏꯅ ꯑꯊꯨꯝꯕ ꯄꯥꯝꯕꯝꯗꯤ ꯈꯪꯗꯦꯀꯣ ꯑꯩꯗꯤ ꯑꯊꯨꯝꯕꯅ ꯆꯤ ꯌꯥꯝ ꯆꯥꯏ ꯍꯥꯏꯕ ꯅꯠꯇꯕ ꯑꯗꯨꯃꯥꯏꯅ ꯌꯦꯟꯖꯥꯡꯅ ꯊꯨꯝꯗ ꯀ ꯆꯠꯁꯦ ꯑꯗꯩꯗꯤ ꯁꯣꯝ ꯒꯦꯟ ꯊꯣꯡꯕꯒꯨꯝꯕ ꯆꯥꯀꯥꯟꯗ ꯎꯝ ꯀꯩꯅꯣꯒꯤ ꯗꯨꯀꯥꯟꯒꯤ ꯑꯗꯨ ꯉꯥꯛꯀꯥꯟꯗ ꯊ ꯂꯩꯇ꯭ꯔ
ꯑꯝ
ꯗꯨꯀꯥꯟꯒꯤ ꯑꯅꯨꯕꯤ ꯃꯉꯥꯎꯕ ꯑꯗꯨꯝꯕꯗꯨꯅꯅꯦ ꯌꯥꯝ ꯉꯥꯎꯖꯩꯁꯤꯅ ꯇꯁꯦꯡꯅ ꯄꯥꯝꯃꯦ
ꯅꯪ ꯑꯊꯨꯝꯕ ꯄꯥꯝꯕ
ꯑꯊꯨꯝꯕꯗꯤ ꯄꯥꯝꯗꯦ ꯑꯩ ꯆꯥꯒꯨꯝꯕ ꯊꯨꯝ ꯊꯛꯄꯗꯣ ꯌꯥꯝ ꯍ ꯄꯥꯝꯏ
ꯃꯥꯏꯔꯦꯟꯅ ꯃꯥꯢꯔꯦꯟꯅ ꯄꯥꯝꯃꯝꯒꯅꯤꯅ
ꯎꯝ ꯎꯝ ꯎꯝ ꯃꯥꯏꯌꯦꯡꯗꯣ ꯃꯨꯜꯂꯀꯥꯟꯗ ꯊꯣꯡꯕ ꯃꯝꯂꯩꯇ꯭ꯔꯥ ꯉꯥꯡꯁꯪ ꯉꯥꯡꯑꯒ
ꯎꯝ
ꯑꯗꯨꯅꯒ ꯍꯥꯎꯖꯩꯁꯤꯗꯤ ꯑꯩꯇ ꯆꯤꯟꯖꯥꯛ ꯈꯔ ꯈꯦꯅꯔꯕ ꯗꯨꯗꯤ
ꯈꯤꯇꯪ ꯈꯦꯅꯔꯦ ꯑꯩꯅ ꯑꯃꯨꯛ ꯎꯞ ꯑ ꯈꯔ ꯀꯩꯅꯣ ꯇꯧꯕꯁꯤꯅ ꯄꯥꯝꯃꯦꯕꯀꯣ
ꯎꯝ ꯑꯗꯨꯒ ꯎꯇꯤꯁꯦ ꯑꯩꯈꯣꯏꯗꯤꯅꯦ ꯀꯩꯅꯣ ꯇꯧꯕ ꯄꯥꯝꯗꯦ ꯎꯝ ꯑꯩ ꯈꯅꯤ ꯌꯥꯝ ꯌꯥꯗꯦ ꯑꯩ ꯆꯥꯕ ꯍꯩꯅꯗꯦ
ꯑꯩꯅ ꯄꯥꯝꯃꯦꯔꯤ ꯌꯥꯝꯕꯅꯦ ꯑꯍꯅ ꯄꯥꯝꯕꯅꯦ
ꯎꯝ ꯎꯝ ꯎꯝ ꯑꯩꯈꯣꯏꯅ ꯄꯥꯝꯕ ꯑꯣꯏꯗꯦꯀꯣ ꯑꯗꯨꯗ
ꯍꯧꯖꯤꯛꯂꯥ
ꯑꯝ
ꯑꯣ ꯃꯪꯒꯟ ꯑꯇꯤꯡꯕꯒ ꯈꯔ ꯂꯩꯒꯦ ꯑꯗꯨꯗꯨꯒꯅꯦ ꯀꯩꯅꯣꯒ ꯑ ꯁ ꯀꯩꯕ ꯑꯩꯅ ꯍꯥꯢꯒꯦ ꯇꯩꯁꯦ ꯑ ꯊꯥꯡꯖꯤꯡꯒꯤ ꯃꯈꯣꯛꯇꯣ ꯈꯪꯕ꯭ꯔꯥ
ꯎꯝ
ꯑꯃ ꯇꯤꯡꯒꯟ ꯄꯥꯜꯂꯒ ꯊꯥꯡꯖꯤꯡ ꯃꯈꯣꯛꯇꯣ ꯑꯗꯨꯗꯣ ꯁꯤꯡꯖꯨ ꯑꯣꯏ ꯀꯩ ꯑꯣꯏ ꯀꯥꯕꯛ ꯀꯥꯕꯛ ꯃꯣꯔꯣꯛ ꯃꯦꯞꯄꯣꯏ ꯀꯩ ꯕꯣꯏ ꯇꯧꯔꯒ ꯇꯣꯠꯈ꯭ꯔꯅꯤ
ꯑꯣ ꯍꯣ
ꯅꯨꯡꯗꯥꯡꯅ ꯁꯤꯡꯁꯨꯨ ꯌꯥꯝꯅ ꯍꯦꯕꯤꯗ ꯁꯨ ꯃꯥꯏꯗꯒꯤ ꯍꯥꯏꯇꯥꯔꯦ ꯉꯥ ꯅꯨꯡꯁꯨ ꯍꯧꯖꯤꯛꯇꯤ ꯃꯔꯥꯡ ꯀꯥꯏꯗꯝꯅꯤ ꯉꯥ ꯅꯨꯡ ꯂꯩꯄꯣꯠꯇꯦꯗꯅ
ꯎꯝ ꯑꯩꯗꯤ ꯌꯥꯢ ꯑꯩꯗꯤ ꯍꯩ ꯆꯥꯅꯤꯡꯉꯦ ꯍꯥꯏ꯭ꯔꯧꯔꯥ ꯑꯂꯨ ꯑꯂꯨ ꯏꯔꯣꯟꯝꯕꯗꯣ ꯈꯪꯕ꯭ꯔꯥ
ꯎꯨꯝ
ꯑꯂꯨ ꯏꯔꯣꯂꯒꯅꯦ ꯀꯩꯅꯣ ꯄꯥꯝꯃꯦ ꯉꯥ ꯑꯂꯨꯗꯣ ꯉꯁꯪ ꯉꯥꯡꯅ ꯂꯣꯟꯕ ꯂꯩꯇ꯭ꯔꯣ ꯃꯣꯔꯣꯛ ꯈ ꯌꯥꯝꯃꯜꯂꯒ
ꯎꯝ
ꯑꯗꯨꯗꯨꯒ ꯉꯥꯁꯦ ꯎꯝ ꯇꯨꯡꯑꯟ